ꯑꯣ
ꯑꯧ ꯆꯠꯈ꯭ꯔꯕ꯭ꯔꯣ ꯍꯧꯖꯤꯛꯇꯤ
ꯍꯧꯖꯤꯛ ꯆꯠꯂꯦ ꯔꯤꯐ꯭ꯔꯦꯁ ꯇꯧꯔꯒ ꯆꯠꯈ꯭ꯔꯦ
ꯑꯗꯨꯏꯅꯦ ꯑꯩꯅ ꯑꯗꯨꯝ ꯇꯧꯑꯣ ꯍꯥꯏꯕꯗꯣ ꯀꯩꯗꯧꯔꯤꯅꯣ
ꯑꯩꯗꯤ ꯕꯣꯜ ꯌꯦꯡ ꯂꯩꯔꯤꯗ
ꯐꯖꯕ꯭ꯔꯅꯦ ꯉꯁꯤꯒꯤ ꯃꯦꯠꯁꯁꯦ ꯐꯖꯗꯦ ꯍꯥꯏꯅ
ꯉꯁꯤꯒꯤ ꯃꯦꯠꯁ ꯐꯖꯗꯦ ꯍꯣꯔꯦꯟꯒꯤ ꯑꯣꯏꯅ ꯐꯖꯅ ꯌꯦꯡꯉꯦꯔ ꯍꯨꯔꯦꯟ ꯄꯨꯡ ꯄꯨꯡ ꯑꯅꯤ ꯃꯈꯥꯏ ꯑꯗꯨꯋꯥꯏꯗ ꯂꯩꯑꯦ
ꯍꯥ
ꯑꯅꯤ ꯃꯈꯥꯏ
ꯑꯩꯁ ꯅꯨꯡꯉꯥꯏ ꯅꯣꯡ ꯆꯨꯔꯛꯑꯦ
ꯑꯦ ꯅꯣꯡ ꯆꯨꯕ ꯍꯧꯔꯕꯣ
ꯑꯧ ꯍꯣꯏ ꯅꯣꯡ ꯆꯨꯏ ꯅꯨꯡꯉꯥꯏꯔꯦ
ꯑꯁ ꯑꯩꯈꯣꯏꯔꯣꯝꯗ ꯌꯥꯝ ꯁꯥꯕꯅꯤꯅꯀꯣ ꯎꯄꯥꯏ ꯂꯩꯇꯦꯅꯦ
ꯑꯣ ꯑꯩꯈꯣꯏ ꯆꯤꯆ ꯁꯥꯕꯅꯦ ꯍꯧꯖꯤꯛ ꯆꯨꯕꯅꯦ ꯅꯣꯡꯗꯣ
ꯉꯁꯥꯏ ꯆꯨꯒꯦ ꯆꯨꯒꯦ ꯇꯧꯔꯒ ꯑꯗꯨꯝ ꯃꯨꯛ ꯆꯨꯗ꯭ꯔꯦ
ꯑꯣ
ꯀꯩꯗꯧꯔꯤꯒꯦ ꯅꯪꯗꯤ
ꯐꯃꯨꯡꯗ ꯍꯤꯞꯂꯒ ꯂꯩꯌꯦ ꯀꯅꯥꯗ ꯀꯣꯜ ꯇꯧꯁꯤꯔꯥꯅ ꯈꯜꯂꯒ ꯇꯨꯝ ꯂꯩꯅꯤ
ꯉꯟꯃꯜꯂꯤꯗ ꯐꯃꯨꯡꯗ ꯆꯪꯕꯁꯦ
ꯎꯄꯥꯏ ꯂꯩꯇꯦ ꯍꯦ ꯑꯩꯈꯣꯏꯗꯦ ꯊꯕꯛ ꯂꯩꯇꯕꯅꯤꯅ ꯆꯥꯛ ꯆꯥꯕ ꯂꯣꯏꯕꯒ ꯍꯦꯛ ꯐꯃꯨꯡꯗ ꯑꯗꯨꯝ ꯕꯩꯔꯝꯅꯤ
ꯌꯨꯝꯗ ꯂꯩꯕꯒꯤ ꯑꯣꯏꯔꯝꯅꯤ
ꯍꯣꯏ ꯌꯨꯝꯗ ꯅꯠꯇꯦ ꯔꯦꯟꯠ ꯇ ꯂꯩꯅꯤ ꯍꯥ
ꯀꯣꯂꯦꯖꯨꯝ ꯀꯣꯂꯦꯖꯀꯨꯝꯕ ꯀꯥꯔꯤꯔꯣ
ꯂꯣꯏꯈ꯭ꯔꯦ ꯂꯥꯁ ꯏꯌꯥꯔꯅ
ꯑꯦ ꯂꯥꯁ ꯏꯌꯥꯔꯗ ꯂꯣꯏꯕ
ꯎꯝ
ꯅꯨꯡꯉꯥꯏꯔꯦꯅꯦ ꯑꯗꯨꯗꯤ ꯍꯧꯖꯤꯛꯇꯤ ꯐ꯭ꯔꯤ ꯑꯣꯏꯔꯦꯅꯦ
ꯍꯣꯏ ꯍꯧꯖꯤꯛ ꯈꯖꯤꯠꯄꯨꯗꯤ ꯐ꯭ꯔꯤ ꯑꯣꯏꯔꯦ
ꯊꯕꯛ ꯊꯤꯕ ꯍꯧꯔꯗꯤ
ꯍꯣꯏ ꯅꯦꯛꯁ ꯏꯔꯅ ꯊꯕꯛ ꯊꯤꯕ ꯍꯧꯔꯒꯦ
ꯑꯦ ꯍꯟꯗꯛꯇꯤ ꯀꯩꯗꯧꯔꯒꯦ
ꯍꯟꯗꯛꯇꯤ ꯑꯗꯨꯝ ꯁꯤꯗ ꯀꯩꯅꯣ ꯍꯥꯏ ꯇꯧꯗꯣꯏꯌꯦ ꯑꯗꯨꯗꯤ
ꯎꯝ
ꯁꯥꯔꯇꯤꯐꯤꯀꯦꯠ ꯑꯃ ꯇꯥꯜꯂꯤꯕ ꯑꯗꯨꯗꯨꯅꯤ
ꯑ ꯐꯖꯅ ꯇꯥꯂ
ꯍꯣꯏ ꯇꯥꯟꯒꯗꯕꯅꯦ ꯅꯪꯗꯤ ꯀ꯭ꯔꯤꯟ ꯁ ꯆꯥꯕ꯭ꯔꯥ ꯉꯪꯁꯤ
ꯉꯁꯤꯁꯦ ꯑꯣꯛꯁꯥ ꯑꯣꯏꯅ ꯇꯧꯔꯦ ꯉꯁꯤ
ꯍꯥꯎꯑꯣꯏꯅꯦꯍꯦ ꯋꯤꯀꯦꯟꯒꯤ ꯏꯟꯁꯥꯡ ꯃꯥꯜꯂꯦꯍꯦ ꯎꯁꯦ
ꯉꯁꯤꯗꯤ ꯈꯔ ꯇꯧꯔꯦ
ꯌꯥꯝꯅꯨꯡꯉꯥꯏ
ꯅꯪꯗꯦ
ꯑꯩꯁꯨ ꯁꯟꯁꯥ ꯃꯁꯥ ꯆꯥꯏ
ꯑꯁ ꯑꯗꯨꯣ ꯍꯦꯟꯅ ꯍꯥꯎꯋꯦ ꯑꯗꯨꯗꯤ
ꯍꯣꯏ ꯍꯥꯎꯋꯦ ꯍꯥꯎꯃꯟꯕꯒꯤ ꯆꯥꯛꯁ ꯐꯖꯅ ꯁꯨꯊꯈ꯭ꯔꯅꯤ
ꯍꯁ
ꯑꯗꯨ ꯅꯪꯒꯤꯁꯨ ꯍꯥꯎꯋꯦꯅ
ꯍꯋꯣꯏ ꯑꯗꯨꯕꯨ ꯁꯟ ꯃꯅꯨꯡ ꯁꯟꯗꯤ ꯍꯦꯟꯅ ꯍꯥꯎꯋꯤꯗꯅ
ꯍꯣꯏ ꯑꯗꯨꯅ ꯁꯟꯈꯤꯗꯅꯗꯤ ꯍꯥꯎꯋꯤ
ꯅ ꯊꯟꯗ ꯍꯥꯏꯔꯣ ꯅꯪ
ꯑꯣ ꯍ ꯏ ꯊꯝꯁꯨꯂꯥꯏꯃꯦ
ꯁ ꯀꯖ ꯑꯗꯨ꯭ꯔꯣ
ꯀꯗꯦꯅ ꯑꯩꯒꯤ ꯅꯦꯛꯁ ꯇꯧꯗꯦꯛꯁꯨ ꯂꯩꯅ
ꯑꯣ ꯃꯤ ꯐꯠꯇꯕꯕꯁꯤ ꯂꯥꯛꯑꯗꯤ
ꯀꯅꯥ ꯐꯠꯇꯕ ꯂꯥꯛ ꯀꯅꯥ ꯀꯣꯏ ꯒꯦꯠ ꯂꯣꯏ ꯐꯖꯅ ꯒꯦꯠ ꯐꯖꯅ ꯇꯧꯕꯅꯦ ꯑꯗꯨꯒ ꯑꯩꯒꯤ ꯅꯦꯛꯁꯇꯨꯒꯤ ꯏꯆꯦ ꯂꯩꯌꯦ
ꯑ ꯑꯗꯨ ꯑꯣꯏꯔꯗꯤ ꯐꯩꯌꯦ
ꯑꯣꯝ ꯅꯪ ꯂꯝꯕꯤ ꯆꯠꯂꯒ ꯂꯩꯕ꯭ꯔꯥ
ꯍꯣꯏ ꯂꯝꯕꯤꯗ ꯂꯩ
ꯀꯗꯧꯔꯤꯕ ꯂꯝꯕꯤꯗ ꯅꯪꯗꯤ ꯕꯧ ꯌꯦꯡꯁꯨ ꯌꯦꯡꯗꯨꯅ
ꯑꯁ ꯕꯣꯜ ꯌꯦꯡꯕ ꯅꯨꯡꯉꯥꯏꯇꯕ ꯃꯦꯠꯁꯇ ꯐꯖꯗꯕ
ꯑꯣ ꯐꯖꯠ ꯐꯖꯠ ꯍꯧꯖꯤꯛꯀꯤ ꯃꯦꯠꯁꯦ ꯐꯖꯗꯦ ꯍꯥꯏꯕꯅꯦ
ꯎꯝ ꯀꯥ ꯃꯅꯨꯡꯗ ꯌꯥꯝ ꯁꯥꯕꯀꯣ ꯑꯗꯨꯝ ꯃꯄꯥꯟ ꯊꯣꯛꯑꯒ ꯋꯀꯤꯡ ꯋꯥꯛꯀꯤꯡ ꯑꯣꯏꯅ ꯆꯠꯂꯤꯕ
ꯍꯣꯏꯗꯤ ꯍꯧꯖꯤꯛ ꯅꯣꯡ ꯆꯨꯕꯤꯕꯒꯤ ꯑꯁ ꯏꯪꯉ ꯅ ꯁꯥꯏꯔꯤ ꯁꯔ ꯂꯥꯏꯅꯁꯨꯦ ꯏꯪꯕ ꯅꯨꯡꯉꯥꯏ
ꯉꯁꯥꯏꯁꯨꯈꯣꯏ ꯑꯩꯈꯣꯏꯔꯣꯝꯗ ꯈꯤꯇꯪ ꯈꯤꯇꯥꯡ ꯆ ꯆꯣꯔꯥꯈꯅꯦꯕ ꯑꯗꯨ ꯑꯃꯨꯛ ꯇꯣꯛꯈ꯭ꯔꯦ ꯑꯃꯨꯛ ꯆꯨꯗ꯭ꯔꯦ ꯍꯧꯖꯤꯛ ꯑꯃꯨꯛ ꯑꯃꯨꯛ ꯁꯥꯔꯦ
ꯎꯝ ꯍꯧꯖꯤꯛ ꯆꯨꯕꯅꯤꯅ ꯏꯪꯉꯦ ꯑꯁ ꯅꯨꯡꯉꯥꯏ ꯏꯪꯕꯒꯤ ꯏꯪꯕꯒꯤꯗꯣ ꯈꯔꯥ ꯑꯩꯈꯣꯏꯗ ꯐꯤꯜ ꯇꯧꯔꯤꯕ ꯉꯁꯥꯏꯗꯤ ꯁꯥꯕꯗꯣ ꯍꯧꯖꯤꯛꯇꯤ ꯏꯪꯕꯒꯤ ꯅꯨꯉꯥꯏ
ꯍꯧꯖꯤꯛꯀꯥꯟꯗꯤ ꯁꯥꯕ ꯃꯇꯝ ꯑꯣꯏꯕꯅꯤꯅꯀꯣ ꯎꯄꯥꯏ ꯂꯩꯇꯦꯅꯦ
ꯎꯝ ꯑꯗꯨꯅꯦ
ꯍꯥ
ꯉꯁꯤ ꯀꯗꯥꯏ ꯀꯗꯥꯏ ꯆꯠꯄ꯭ꯔꯥ
ꯑꯁ ꯉꯥꯁꯤ ꯂꯧ ꯂꯧꯗ ꯏꯟꯖꯥꯡ ꯅꯥꯄꯤ ꯌꯦꯡꯕ ꯆꯠꯂꯨꯒꯦ ꯆꯠꯂꯨꯏꯌꯦ
ꯑꯣ ꯐꯪꯕ꯭ꯔꯥ
ꯈꯤꯇꯪ ꯈꯪ ꯈꯤꯇꯪ ꯈꯛꯅꯤꯗ ꯄꯥꯟꯕꯁꯦ ꯌꯥꯝ ꯄꯥꯟꯕ ꯄꯥꯟꯗ꯭ꯔꯤꯗ ꯑꯗꯨ
ꯀꯔꯤ ꯀꯔꯤ ꯍꯦꯛꯄ꯭ꯔꯥ ꯂꯧꯗꯒꯤ
ꯉꯁꯤꯁꯦ ꯍꯦꯛꯄꯁꯦ ꯆꯨꯖꯥꯛ ꯍꯦꯛꯑꯦ ꯑꯗꯨꯒ ꯁꯤ ꯊꯥꯕꯤꯗꯣ
ꯑꯣ ꯑꯩ ꯌꯥꯝ ꯍꯥꯎꯒꯥꯅꯤ ꯆꯨꯖꯥꯛꯇꯣ ꯑꯩꯈꯣꯏ ꯂꯣꯀꯦꯜꯒꯤꯔ ꯅꯠꯇ꯭ꯔꯒ ꯕ꯭ꯂꯣꯛꯀꯤꯔꯥ
ꯂꯣꯀꯦꯜ ꯒꯤ
ꯑꯩ ꯊꯥꯔꯛꯑꯣ ꯑꯩꯒꯤꯁꯨ
ꯍꯧꯖꯤꯛꯁꯦ ꯍꯞꯇꯥ ꯑꯅꯤꯒꯨꯝꯕ ꯑꯃꯨꯛ ꯂꯩꯔꯗꯤ ꯑꯃꯨꯛ ꯐꯪꯒꯤꯅꯤ ꯍꯧꯖꯤꯛ
ꯑꯩ ꯂꯥꯞꯄ꯭ꯔꯥ ꯏꯝꯐꯥꯜ ꯒꯥ ꯅꯣꯏꯒꯥ
ꯁꯤꯛꯁꯇꯤ ꯐꯥꯏꯚ ꯀꯤꯂꯣꯃꯤꯇꯔ
ꯑꯁ ꯂꯥꯞꯞꯦ ꯍꯦ
ꯌꯥꯝ ꯂꯥꯞꯄꯗꯤ ꯅꯠꯇꯦꯗ ꯍꯧꯖꯤꯛ
ꯑꯗꯨ ꯒꯥꯔꯤ ꯒꯥꯔꯤ ꯆꯠꯂꯒꯥ ꯂꯩꯕ꯭ꯔꯥ
ꯒꯥꯔꯤꯕꯨꯗꯤ ꯃꯔꯛ ꯃꯔꯛꯇꯥ ꯑꯗꯨꯝ ꯆꯠꯂꯦꯀꯣ
ꯌꯥꯝ ꯍꯥꯎꯒꯅꯤ ꯌꯥꯝ ꯀꯂꯛ‍ꯑꯦ
ꯑꯗꯨ ꯍꯧꯖꯤꯛ ꯉꯥꯁꯤ ꯂꯧ ꯆꯠꯄꯗꯣ
ꯎꯝ
ꯑꯥꯀꯟꯕꯗꯣ ꯑꯗꯨꯝ ꯂꯧꯈ꯭ꯔꯦ ꯑꯗꯨ ꯑꯅꯧꯕꯁꯤꯡꯗꯤ ꯂꯧꯗ꯭ꯔꯤꯕ ꯑꯗꯨꯕꯨꯗꯤ ꯍꯞꯇꯥ ꯑꯃ ꯑꯅꯤꯒꯨꯝ ꯂꯩꯒꯅꯤ
ꯑꯩ ꯑꯩ ꯂꯩꯅꯤꯡꯉꯦ ꯑꯁꯦꯡꯕ ꯇꯨ ꯍꯟꯗ꯭ꯔꯦꯠ ꯊ꯭ꯔꯤ ꯍꯟꯗ꯭ꯔꯦꯠꯀꯤꯁꯨ ꯂꯩꯕ ꯌꯥꯏ ꯆꯥꯟꯅꯤꯡꯉꯦ
ꯍꯦꯛ ꯂꯩꯒꯦ ꯍꯥꯏꯔꯒ ꯑꯩꯈꯣꯏ ꯂꯧ ꯆꯠꯂꯥꯒ ꯒꯥꯔꯤ ꯆꯠꯇꯥꯗꯤ ꯎꯄꯥꯏ ꯂꯩꯇꯦꯕ
ꯑꯗꯨꯅꯤ ꯍꯣꯏ ꯅꯍꯥꯟꯒꯨꯝꯅ ꯒꯥꯔꯤꯁꯦ ꯄꯪꯆꯠ ꯆꯠꯂꯗꯤ ꯐꯥꯒꯗꯕ
ꯍꯣꯏ
ꯏꯔꯥꯡꯁꯨ ꯐꯠꯇꯕꯅꯤꯅ ꯒꯥꯔꯤꯁꯨ ꯄꯥꯛ ꯆꯠꯇ꯭ꯔꯦꯕ
ꯑꯩꯁꯨ ꯀꯨꯏꯗꯦꯗ ꯆꯠꯇꯕ ꯃꯄꯥꯟ ꯃꯄꯥꯟꯒꯥꯁꯦ ꯈꯨꯟꯗꯥ ꯑꯗꯨꯝ ꯂꯩꯔ ꯎꯝ ꯆꯠꯅꯤꯡꯉꯥꯏꯁꯨ ꯊꯕꯛ ꯂꯩꯇ꯭ꯔꯦ ꯍꯧꯖꯤꯛ ꯀꯥꯟꯗꯤ
ꯑꯣ ꯑꯣ ꯎꯁꯣꯏꯗꯤ ꯊꯣꯛꯄ ꯍꯧꯈ꯭ꯔꯕ꯭ꯔꯣ ꯈꯨꯟꯗꯥ ꯐꯥꯖꯅ ꯊꯣꯛꯂꯝꯒꯅꯤꯀꯣ
ꯎꯁꯣꯏꯗꯤ ꯍꯣꯏ ꯌꯥꯝ ꯊꯣꯛꯑꯦ
ꯑꯦ ꯑꯩꯁꯨ ꯂꯧꯕ ꯆꯠꯅꯤꯡꯉꯦ
ꯎꯁꯣꯏ ꯒꯥꯁꯦ ꯑꯁ ꯍꯨꯖꯤꯛ ꯀꯥꯟꯗꯤ ꯑꯣꯏ ꯆꯤꯡ ꯆꯤꯡꯗꯁꯨ ꯃꯤ ꯌꯥꯝꯕꯅꯤꯅꯀꯣ
ꯎꯝ
ꯃꯔꯛ ꯃꯔꯛꯇ ꯐꯪꯗꯕꯗꯁꯨ ꯌꯥꯎꯋꯦ ꯐꯪꯕꯁꯨ ꯌꯥꯎꯋꯦ ꯎꯁꯣꯏ ꯊꯤꯕ ꯆꯠꯄꯁꯨ
ꯑꯣ ꯑꯁ ꯑꯩꯗꯤ ꯐꯩꯍꯦ ꯀꯐꯩꯒꯨꯝꯕꯗ ꯌꯥꯝꯕ ꯍꯥꯎꯔꯝꯒꯅꯤꯀꯣ
ꯑꯁ ꯍꯧꯖꯤꯛꯀꯥꯟꯗꯤ ꯂꯧꯗꯛꯒꯨꯝꯕ ꯀꯩꯅꯣ ꯑꯌꯥꯝꯕꯗꯤ ꯍꯤꯗꯥꯛ ꯁꯤꯖꯤꯟꯅꯕꯅꯤꯅꯀꯣ ꯀꯛꯐꯩꯒꯨꯝꯕꯗꯤ ꯄꯛ ꯀꯥꯗ꯭ꯔꯦꯏꯗ ꯑꯗꯨꯕꯨꯗꯤ
ꯑꯗꯨ ꯑꯣꯏꯔꯁꯨ ꯎꯁꯣꯏꯒꯨꯝꯕ ꯊꯤꯕ ꯆꯠꯂꯗꯤ ꯑꯗꯨꯝ ꯀꯥꯒꯜꯂꯦꯗꯅ ꯍꯥꯏꯗꯤ ꯑꯩꯁ ꯑꯗꯨ ꯀꯛꯄꯩꯗꯨ ꯌꯥꯝ ꯀꯤꯌꯦ
ꯀꯛꯐꯥꯏꯗꯤ ꯀꯔꯤꯝꯗ ꯀꯥꯏꯗꯦꯗ ꯑꯩꯈꯣꯏꯗꯗꯤ ꯑꯩꯅ ꯑꯩꯅ ꯈ꯭ꯋꯥꯏꯗ ꯀꯤꯕꯁꯤꯀꯣ ꯂꯤꯟꯕꯨꯅꯦ ꯑꯩꯅ ꯈꯋꯥꯏ ꯀꯤꯕꯁꯦ
ꯑꯩꯗꯤ ꯂꯤꯟꯕꯁꯨ ꯀꯤ ꯀꯛꯐꯕꯁꯨ ꯂꯣꯏ ꯀꯤ ꯑꯩꯗꯤ
ꯂꯤꯟ ꯂꯤꯟꯅꯗꯤ ꯌꯥꯗ꯭ꯔꯦ ꯑꯩꯗꯤ
ꯐꯖꯅ ꯀꯤꯈꯔꯕꯣ ꯂꯤꯟꯗꯤ
ꯍꯣꯏ ꯂꯤꯟꯗꯤ ꯌꯥꯗꯦ
ꯑꯩꯁꯨ ꯂꯤꯟꯗꯤ ꯀꯤꯌꯦ ꯑꯁꯦꯡꯕ ꯂꯤꯟꯁꯨ ꯀꯛꯐꯩꯁꯨ ꯀꯨꯄꯨꯁꯨ ꯂꯣ ꯀꯤꯗ ꯎꯝ ꯑꯩꯁ ꯀꯨꯄꯨꯏꯗꯨ ꯀ꯭ꯔꯤ ꯍꯥꯏꯕ꯭ꯔꯥ ꯈꯪꯗꯕ ꯑꯗꯨꯒꯤ
ꯎꯔꯤꯗꯣ ꯀꯩ
ꯂꯣꯏꯅ ꯑꯩꯒꯤ ꯁꯥꯟꯇꯤꯒꯔꯦꯁꯟ ꯖꯪꯒꯜꯗꯒꯤ ꯆꯠꯂꯒ ꯏꯟꯁꯥꯡ ꯊꯤꯕꯒꯨꯝꯕꯗꯣ ꯆꯠꯇꯄꯨ ꯆꯠꯅꯤꯡꯉꯦ
ꯂꯤꯟ ꯑꯩꯁꯦ ꯑꯩꯁꯦ ꯂꯤꯟꯁꯨ ꯀꯤꯗꯤ ꯀꯤꯕꯀꯣ
ꯆꯥꯗꯤ ꯆꯥꯕ ꯑꯨꯆꯤ ꯂꯣꯏꯔꯅꯦ ꯎꯔꯒ ꯆꯥꯎ ꯑꯩꯈꯣꯏ ꯂꯤꯟꯒꯤ ꯄꯣꯏꯖꯟ ꯑꯣꯏꯅ ꯑꯩꯈꯣꯏꯕꯨ ꯆꯤꯛꯈ꯭ꯔꯗꯤ ꯑꯗꯨꯝ ꯃꯇꯝ ꯆꯥꯅ ꯂꯥꯏꯌꯦꯡꯗ꯭ꯔꯗꯤ ꯁꯤꯔꯦꯗꯅ
ꯍꯣꯏ ꯍꯣꯏ ꯈꯔ ꯈꯔ ꯂꯩꯑ ꯄꯣꯏꯖꯟ ꯑꯣꯏꯕꯀꯣ
ꯎꯝ
ꯄꯣꯏꯖꯥꯟ ꯌꯥꯎꯇꯕꯁꯨ ꯂꯩꯕ ꯂꯤꯟꯁꯨ
ꯎꯝ ꯏꯁꯤꯡꯗ ꯂꯥꯏꯕ ꯂꯤꯟꯗꯤ ꯄꯣꯏꯖꯟ ꯌꯥꯎꯗꯦꯅ ꯑꯩꯈꯣꯏꯅ ꯑꯗꯨꯏꯔꯣꯏ ꯀꯥꯎꯕꯗ꯭ꯔꯣ ꯎꯝ ꯍꯥꯎꯋꯦ ꯍꯥꯏ ꯃꯤ ꯑꯇꯣꯞꯄ ꯑꯗꯨꯗꯣ
ꯎꯝ ꯎ ꯍꯥꯎꯗ
ꯎꯝ ꯂꯗꯤ ꯀꯤꯕ ꯆꯥꯗꯤ ꯆꯥꯕ ꯌꯥꯏꯅꯦ ꯅꯪꯀꯣ ꯑꯗꯨꯝ ꯌꯥꯏ ꯍꯌꯦꯡꯗꯤ ꯁꯟꯗꯦꯅꯦ ꯆꯔꯁ ꯆꯠꯀꯦꯔꯥ
ꯈꯪꯗꯦ ꯍꯣ ꯍꯣꯔꯦꯟ ꯕꯣꯔ ꯌꯦꯡꯉꯗꯤ
ꯑꯁ ꯕꯣꯜꯌꯦꯡꯕꯗꯤ ꯆꯠꯄ ꯉꯝꯒꯗꯧ ꯃꯥꯟꯗ꯭ꯔꯦ
ꯎꯝ ꯍꯣꯔꯦꯟꯁꯦ ꯄꯨꯡ ꯑꯅꯤ ꯃꯈꯥꯏ ꯑꯗꯨ ꯍꯧꯔꯒ ꯄꯨꯡ ꯃꯔꯤ ꯃꯈꯥꯏ ꯐꯥꯎꯅꯦꯕ ꯕꯣꯜꯗꯣ
ꯎꯝ
ꯑꯗꯨꯗꯤ ꯆꯠꯄ ꯉꯝꯗꯧ ꯃꯥꯟꯗ꯭ꯔꯥ ꯍꯌꯦꯡꯗꯤ
ꯑꯥ ꯑꯆꯥ ꯑꯠꯆꯥ ꯅꯣꯏꯅꯨ ꯅꯨꯄꯥꯒꯤ ꯍꯦꯟꯅꯕꯤꯅꯦ ꯑꯗꯨꯗꯤ ꯕꯣ ꯌꯦꯡꯗ꯭ꯔꯁꯨ ꯆꯥꯔꯖ ꯆꯥꯂꯣꯏ ꯈꯪꯉꯤ ꯅꯣꯏ ꯅꯨꯄꯥꯗꯤ ꯑꯌꯥꯝꯕ ꯆꯥꯔꯖ ꯆꯠꯇꯕꯅꯦ
ꯑꯦꯁ ꯑꯗꯨ ꯑꯗꯨꯃꯛꯇꯤ ꯍꯥꯏꯅꯨꯍꯦ ꯑꯩꯉꯣꯟꯗ
ꯊꯥꯖꯗ꯭ꯔꯦ
ꯑꯦ ꯑꯗꯨ ꯑꯗꯨꯕꯨꯗꯤ ꯃꯔꯛ ꯃꯔꯛꯇ ꯃꯔꯛ ꯃꯔꯛꯇ ꯈꯛꯇꯅꯤ ꯑꯗꯨꯕꯨꯗꯤ
ꯎꯝ
ꯉꯁꯤ ꯉꯁꯤ ꯁꯟꯗꯦ ꯆꯠꯂꯗꯤ ꯍꯌꯦꯡ ꯃꯊꯪ ꯆꯠꯇꯕꯁꯨ ꯌꯥꯏ ꯆꯠꯂꯁꯨ ꯌꯥꯏ ꯑꯗꯨꯒꯤꯗꯤ ꯍꯥꯏꯕ ꯉꯝꯗꯦꯅ ꯊꯕꯛ ꯒꯨꯝꯕ ꯆꯠꯊꯣꯛꯑꯗꯤ ꯈꯪꯗ꯭ꯔꯦꯗ ꯑꯗꯨꯕꯨꯗꯤ
ꯎꯝ
ꯊꯕꯛꯒꯨꯝꯕ ꯆꯠꯊꯣꯛꯇ꯭ꯔꯗꯤ ꯍꯣꯏ ꯆꯠꯄ ꯆꯠꯇꯤ ꯆꯠꯂꯦ
ꯑꯝ ꯍꯥꯏꯁꯦ ꯥꯉꯥꯏꯈꯣꯅꯦ ꯑꯁ ꯑꯁ ꯆꯤꯡꯒꯤ ꯑꯩꯈꯣꯏ ꯆꯤꯡꯒꯤ ꯂꯧꯗꯨ ꯌꯥꯝꯅ ꯆꯠꯅꯤꯡꯉꯦ
ꯂꯥꯛꯑꯣ ꯆꯠꯅꯕ ꯑꯗꯨꯗꯤ ꯏꯕꯅꯤ ꯑꯩ ꯄꯨꯕꯤꯔꯒꯦ
ꯌꯥꯝ ꯂꯥꯞꯄ꯭ꯔꯣ ꯅꯣꯏ ꯑꯗꯨꯗꯒꯤ ꯂꯥꯎꯗꯣ ꯑꯗꯨꯝ ꯂꯥꯞ ꯃꯐꯝꯐꯝꯗꯅꯤ ꯆꯠꯄ ꯉꯝꯗꯦ ꯑꯩꯗꯤ ꯌꯥꯝ ꯁꯣꯟꯕꯅꯦ ꯑꯩ ꯏꯌꯥꯡ ꯃꯌꯥꯡ ꯑꯩꯒꯤ ꯏꯌꯥꯡꯁꯦ ꯌꯥꯝ ꯀꯪꯕꯅꯤꯀꯣ
ꯑꯦ ꯌꯥꯝ ꯂꯥꯞ ꯌꯥꯝ ꯂꯥꯞꯇꯦꯗ
ꯍꯥꯥ
ꯌꯥꯝ ꯂꯥꯞꯄꯗꯤ ꯅꯠꯇꯦꯕ
ꯑꯣ
ꯥꯂꯧꯗꯣ
ꯑꯣ
ꯍꯣꯏ ꯑꯁꯤ ꯐꯥꯔꯝꯒꯨꯝꯕꯗꯤꯀꯣ ꯌꯥꯝ ꯂꯥꯞꯄꯦ ꯑꯗꯨꯕꯨꯗꯤ ꯑꯗꯨꯕꯨ ꯌꯥꯝ ꯂꯥꯞꯄ ꯍꯥꯏꯕꯕꯨ ꯑꯗꯨꯝ ꯒꯥꯔꯤꯅ ꯆꯠꯇꯦꯗꯀꯣ ꯋꯥꯗꯤ ꯋꯥꯗꯦꯕ
ꯑꯣ ꯒꯥꯔꯤꯅ ꯆꯠꯄ꯭ꯔꯥ ꯌꯥꯝ ꯅꯨꯡꯉꯥꯏꯅ ꯑꯗꯨꯗꯤ
ꯎꯝ
ꯋꯥꯕꯒꯤ ꯗꯔꯀꯥꯔ ꯂꯩꯇ꯭ꯔꯦ ꯑꯗꯨꯗꯤ
ꯑꯗꯣꯕꯨ ꯒꯥꯔꯤ ꯆꯠꯂꯁꯨ ꯍꯥꯏꯕꯕꯨ ꯃꯤꯅꯤꯠ ꯑꯃ ꯑꯅꯤꯒꯨꯝꯕꯗꯤ ꯍꯣꯏ ꯈꯣꯡꯅ ꯆꯠ ꯆꯠꯄꯅꯦꯕ
ꯑꯥ ꯑꯥ ꯒꯥꯔꯤꯗꯣ ꯃꯇꯥꯏ ꯑꯃꯗ ꯈꯥꯝꯕꯤꯔꯒ ꯀꯣ
ꯎꯝ ꯑꯗꯨꯕꯨꯗꯤ ꯋꯥꯅꯤꯡꯉꯥꯏꯁꯨ ꯂꯩꯇꯦꯗꯅ
ꯑꯥ
ꯑꯁ ꯈꯪꯗꯦꯗ ꯅꯣꯡꯁꯤ ꯐꯖ ꯆꯨꯔꯗꯤ ꯌꯥꯝ ꯅꯨꯡꯉꯥꯏꯒꯗꯕꯥ ꯆꯨꯗꯤ ꯆꯨꯦ ꯑꯗꯨ ꯌꯥꯝꯅ ꯆꯨꯗꯕꯀꯣ ꯅꯣꯡꯗꯣ
ꯑ ꯑꯩꯁꯨ ꯍꯧꯖꯤꯛꯁꯨ ꯑꯩꯈꯣꯏꯁꯨ ꯅꯣꯡ ꯆꯔꯛꯑ ꯅꯣꯡ ꯆꯨꯔꯗꯤ ꯐꯒꯗꯕꯅꯤꯅꯦ ꯍꯧꯖꯤꯛ ꯌꯥꯝ ꯁꯥꯏꯕ